ꯍꯜꯂꯣ
ꯇꯥꯔꯕꯣ
ꯇꯥꯔꯦ
ꯎꯝ ꯀꯩ ꯅꯪ ꯆꯥꯛ ꯄꯨꯡ ꯀꯌꯥ ꯆꯥꯗꯣꯏꯅꯣ
ꯆꯥꯛ ꯄꯨꯡ ꯀꯩꯅꯣ ꯇꯥꯔꯦ ꯑꯉꯥꯡ ꯆꯥꯛ ꯏꯜꯂꯤꯌꯦ ꯑꯉꯥꯡ ꯆꯥꯛ ꯆꯥꯔꯒ ꯌꯣ ꯂꯝ ꯍꯦꯟꯕꯗ ꯂꯣꯏꯔꯦꯉꯣ
ꯑꯉꯥꯡꯗꯣ
ꯎꯝ ꯄꯨꯔꯥ ꯅꯨꯄꯥ
ꯑꯁ ꯃꯥꯒꯤ ꯕꯔꯠꯗꯦꯁꯦ ꯀꯨꯏꯗ꯭ꯔꯦꯅꯦ
ꯀꯨꯏꯗ꯭ꯔꯦ ꯗꯦꯠ ꯊꯥꯔꯇꯤꯗꯅꯦ
ꯎꯝ ꯊꯥꯔꯁꯗꯦ ꯇꯥꯏꯌꯦ
ꯎꯝ ꯑꯩꯖꯦ ꯄꯩꯁꯥꯕꯨꯗꯤ ꯌꯥꯝ ꯂꯩꯇꯦ ꯑꯗꯨꯏꯑꯣꯏꯁꯨ ꯑꯉꯥꯡ ꯀꯩꯅꯣꯝ ꯂꯦꯡꯕꯤ ꯗ꯭ꯔꯦꯁ ꯂꯥ ꯀꯩꯅꯣꯝꯃꯥ
ꯍꯣꯏ ꯅꯦꯅꯦꯅꯤꯅ ꯅꯠꯇ꯭ꯔꯥ
ꯎꯝ ꯅꯍꯥꯟꯒꯩꯗꯤ ꯕꯤꯁꯥꯗꯩꯕꯨꯗꯤ ꯂꯩꯌꯦꯕꯀꯣꯥ ꯆꯥꯃ ꯆꯥꯃꯃꯥ ꯆꯅꯤꯃꯨꯛ ꯄꯤꯕꯗꯣ ꯑꯗꯨꯑꯣꯏꯖꯨ ꯑꯩꯅ ꯈꯤꯇꯪ ꯐꯖꯕ ꯑꯃ ꯂꯩꯕꯤꯁꯤꯔꯥ ꯇꯧꯕꯅꯤꯗ ꯐꯖꯥꯕ ꯅꯠꯇ꯭ꯔꯁꯨ ꯂꯩꯗꯅ
ꯄꯨꯔꯥ ꯃꯃꯥꯅꯦꯕ ꯁꯛꯇꯣ
ꯃꯥꯅꯦ
ꯂꯝ ꯈꯨꯌꯦꯟꯗꯣ ꯅꯪꯒꯤ ꯅꯍꯥꯟ ꯃꯥ ꯅꯪꯅ ꯚꯤꯗꯤꯑꯣ ꯊꯥꯔꯛꯄꯗꯣ
ꯎꯝ ꯑꯁ ꯑꯗꯨꯒꯣ ꯑꯗꯨꯃꯥꯏꯅ ꯇꯧꯔꯒꯅꯦ ꯃꯥꯅ ꯌꯥꯅꯤꯡꯗ꯭ꯔꯗꯤ ꯇꯦꯛ ꯊꯦꯛꯇꯣꯛꯑꯒꯅꯦ ꯃꯤꯒꯥꯖꯦ ꯀꯌꯥꯝ ꯐꯨꯏ ꯅꯪꯕꯨ ꯂꯣꯏꯔꯦ ꯃꯥꯗꯣ ꯍꯧꯖꯤꯛꯀꯥꯟ ꯀꯩꯅꯣ ꯇꯧꯕ ꯂꯦꯞꯄ ꯈꯥꯒꯥ ꯍꯥꯏꯔꯛꯑꯦꯕꯀꯣ
ꯎꯝ
ꯇꯨꯕꯗꯥ ꯇꯨꯕꯗꯥ ꯉꯔꯥꯡꯗꯨ ꯑꯅꯤ ꯑꯍꯨꯝꯂꯛ ꯇꯨꯏ ꯃꯊꯟꯗ ꯇꯨꯔꯒ ꯄꯪꯀꯞꯆꯥꯕꯤꯗꯣ ꯂꯧꯈꯠꯇꯕ ꯕꯤꯕꯤꯑꯣ ꯊꯥꯔꯛꯀꯦ ꯀꯣ ꯌꯥꯎꯗꯅꯤꯅ ꯁꯛꯁꯤ ꯑꯃ ꯍꯧꯖꯤꯛ ꯑꯣꯛꯇꯕ ꯃꯥꯟꯖꯤꯜꯂꯛꯄꯗꯣ ꯈꯪꯕ꯭ꯔꯥ ꯍꯥꯏꯗꯤ ꯑꯗꯨꯝ ꯉꯥꯎꯁꯟꯅꯔꯛꯄꯒꯤ
ꯅꯨꯄꯥ ꯑꯣꯏꯔꯝꯃꯗꯤ ꯃꯥ ꯂꯣꯏꯗꯣꯏꯅꯦ ꯁꯛꯇꯣ
ꯎꯝ ꯑꯩꯈꯣꯏ ꯏꯆꯦꯒꯤ ꯃꯆꯥ ꯇꯧꯔꯤꯗꯣ ꯑꯗꯨꯃꯛꯅꯦ ꯃꯥꯅ ꯇꯧꯗꯣꯢ ꯁꯦ ꯑꯉꯥꯡ ꯑꯣꯏꯔꯤꯀꯥꯟ ꯇꯨꯝꯃꯦꯅ ꯍꯔꯥꯎꯔꯨꯕ ꯌꯥꯕ ꯅꯠꯇꯦ ꯑꯉꯥꯡꯗꯤ
ꯃꯥ ꯍꯥꯏꯔꯗꯅ ꯂꯝꯍꯦꯟꯕꯤꯗ ꯃꯥꯃꯠꯁꯤꯗ ꯢꯈꯨ ꯈꯨꯒꯩ ꯃꯥꯖꯨ ꯍꯌꯦꯡ ꯊꯥꯡ ꯊꯥꯅꯤꯡꯉꯑꯅꯤꯌꯦ ꯃꯤꯠꯁꯦ
ꯎꯝ ꯃꯃꯥꯅ ꯃꯥ ꯊꯥꯗ꯭ꯔꯁꯨ ꯃꯆꯥꯗꯤ ꯊꯥꯅꯤꯡꯉꯦꯅ ꯍꯥꯏꯕꯅꯤ
ꯊꯥꯗꯔꯥꯖꯨ ꯀꯥꯏꯗꯦꯗ ꯃꯁꯛꯇꯣ ꯅꯨꯡꯁꯤ ꯀꯩꯅꯣ ꯃꯣꯏ ꯃꯃꯥ ꯍꯣꯏꯗꯤ
ꯑꯥꯎ
ꯑꯦ ꯃꯣꯏ ꯃꯆꯦꯗꯣ ꯑꯉꯥꯡ ꯄꯣꯛꯈ꯭ꯔꯕ
ꯑꯉꯥꯡ ꯄꯣꯛꯑꯦ ꯑꯉꯥꯡ ꯆꯥꯑꯨꯝꯒ꯭ꯔꯦꯗ
ꯅꯨꯄꯥ ꯅꯨꯄꯤ
ꯅꯨꯄꯤ ꯅꯨꯄꯤ ꯉꯥꯛꯇ ꯑꯣꯏꯔꯃꯦ ꯑꯃꯗꯨꯗꯤ ꯃꯁꯝꯒ ꯈꯣꯏꯕꯤꯅꯤꯍꯦ ꯅꯨꯡꯁꯤꯕꯤꯅꯦ ꯑꯃꯗꯨꯁꯨ
ꯃꯁꯛ ꯐꯖꯔꯝꯅꯤ
ꯎꯝ ꯃꯁꯛ ꯃꯃꯥꯗꯤ ꯃꯥꯟꯗꯦꯕꯀꯣ ꯃꯄꯥꯕꯨꯗꯤ ꯃꯥꯜꯂꯦ ꯍꯣꯏ ꯃꯁꯛ
ꯑꯁ ꯃꯃꯥ ꯃꯥꯜꯂꯗꯤ ꯐꯖꯗꯧꯅꯦ
ꯎꯝ ꯃꯄꯥ ꯃꯥꯜꯂꯦ ꯀꯨꯆꯨꯕꯨꯗꯤ ꯉꯧꯋꯦꯕꯀꯣ ꯃꯣꯏꯅ ꯃꯃꯥꯏ ꯀꯨꯆꯨꯗꯨꯕꯨꯗꯤ ꯂꯧꯖꯕ ꯍꯥꯏꯇꯥꯔꯦ ꯁꯤꯁꯤꯅ ꯑꯩꯈꯣꯏꯒꯤ ꯏꯃꯨꯡꯗꯒꯤ ꯊꯣꯛꯔꯛꯄꯅꯤꯅ ꯌꯥꯈꯤꯗꯕ ꯍꯥꯏꯇꯥꯔꯦ ꯌꯥꯗꯦꯗꯅ ꯏꯃꯨꯡꯁꯦ ꯑꯗꯨꯝ ꯖꯤꯟꯗꯣ
ꯌꯥꯗꯣ ꯈꯤꯇꯪ ꯌꯦꯉꯣ
ꯍꯥꯥ
ꯌꯥꯗꯣꯏ ꯌꯦꯡꯖꯟꯕꯤꯌꯣ ꯌꯥꯍꯧꯔꯛꯕꯣ
ꯑꯦ ꯂ ꯑꯩꯁꯦ ꯂꯧꯔꯦ
ꯀꯩꯝ ꯇꯧꯗꯦꯕ꯭ꯔꯥ
ꯌꯥꯗꯣ ꯑꯩ ꯊꯥꯔꯛꯀꯦ ꯁꯤ ꯌꯥꯁꯤ ꯀꯌꯥ ꯅꯣꯛꯅꯤꯡꯉꯣ ꯌꯥꯔꯤꯗꯨꯒꯅꯦ
ꯍꯣꯏ ꯃꯤꯠꯇꯨꯗꯤ ꯁꯦꯝꯗ꯭ꯔꯁꯨ ꯌꯥꯏ ꯑꯦ ꯀꯩꯅꯣꯝ ꯇꯧꯋꯤꯅꯦ ꯑꯉꯥꯡꯒꯤꯔꯣꯁꯦ ꯅꯣꯏ ꯏꯆꯦ ꯍꯣꯏꯗ ꯂꯩꯣꯏꯔꯣ
ꯍꯣꯏ ꯑꯗꯨꯒ ꯁꯤꯒꯤ ꯃꯊꯛꯇ ꯑꯃ ꯂꯩꯇ꯭ꯔꯥ ꯃꯄꯥ ꯑꯃ
ꯑꯗꯨ ꯀꯩꯁꯨ ꯇꯣꯡꯗꯕ ꯃꯥꯜꯂꯦꯗ ꯃꯥꯏꯁꯤꯗꯤ
ꯎꯝ ꯑꯦ ꯀꯩꯅꯣ ꯑꯩꯈꯣꯏ ꯄꯨꯂꯞ ꯀꯩꯅꯣ ꯇꯧꯗꯦ ꯀꯩꯅꯣ ꯈꯣꯏ ꯑꯩꯈꯣꯏ ꯇꯥꯔ ꯀꯩꯁꯨ ꯇꯧꯗꯦ
ꯑꯥ
ꯁꯤ ꯌꯥꯔꯤꯔꯣ
ꯅꯣꯏ ꯇꯗꯥꯗ ꯑꯣꯏꯅ ꯇꯣꯡꯖꯔꯕꯗꯤ ꯐꯗꯧꯅꯦ ꯅꯪꯒꯤꯗ ꯃꯥꯏ ꯁꯔꯨꯛ ꯑꯣꯏꯍꯟꯅꯤꯡꯗ꯭ꯔꯣ
ꯎꯝ ꯑꯦꯁ ꯃꯥꯗꯣ ꯅꯣꯏꯒꯤꯈꯤꯕꯒꯤ ꯈꯔ ꯀꯩꯅꯣ ꯇꯧꯍꯧꯕ ꯍꯥꯏꯇꯥꯔꯦ ꯃꯥꯅ ꯀꯟꯈꯤꯕ ꯍꯥꯏꯇꯥꯔꯦꯀꯣ
ꯎꯝ
ꯌꯥꯗꯦꯅꯦ ꯃꯄꯥ ꯑꯃ ꯂꯩꯗꯣ
ꯎꯝ
ꯌꯥꯔꯤꯅꯦꯕ ꯑꯗꯣ ꯃꯈꯥ ꯃꯈꯥ ꯂꯩꯔꯤ ꯌꯥꯔꯤ ꯌꯥꯗꯣ ꯌꯦꯡꯉꯨ ꯍꯧꯒꯠꯂꯛ ꯃꯇꯝ ꯌꯥꯝ ꯋꯥꯠꯂꯦ ꯍꯧꯔꯛꯀꯗꯧꯕ
ꯅꯅꯦ ꯂꯧꯕꯤꯔꯨꯏꯔꯣ ꯍꯥꯏꯁꯦ
ꯑ ꯀꯩꯅꯣ ꯇꯧꯕ ꯑꯩꯈꯣꯏ ꯃꯥ ꯑꯗꯨꯃ ꯌꯥꯦ ꯆꯤꯛꯑꯦꯅ ꯌꯦꯡꯕ ꯇꯧꯕ ꯑꯗꯣ ꯑꯉꯥꯡꯁꯤ ꯄꯨꯔꯕ ꯑꯗꯨꯒ
ꯄꯩꯁꯥ ꯂꯧꯔꯝꯃꯔꯣꯏꯅꯦ ꯅꯣꯏꯗꯤ
ꯂꯧꯗꯦ ꯀꯩꯅꯣ ꯇꯧꯋꯦ ꯑꯩꯈꯣꯏꯁꯦ ꯃꯥꯅꯦ
ꯎꯝ
ꯉꯔꯥꯡꯒꯤꯅꯦ ꯑꯗꯨꯏ ꯕꯤꯗꯤꯌꯣꯗꯣ ꯑꯩꯈꯣꯏ ꯀꯩꯅꯣꯗꯣ ꯑꯩꯈꯣꯏ ꯇꯤꯆꯦ ꯑꯃ ꯑꯉꯥꯡ ꯄꯣꯛꯑꯦꯅ ꯇꯧꯕꯗꯣ
ꯎꯝ
ꯃꯥꯗꯤ ꯃꯌꯥ ꯆꯥꯛꯎꯕꯗ ꯉꯥꯏꯜꯂꯤ ꯃꯌꯥ ꯃꯈꯥꯒꯤ ꯑꯅꯤ ꯍꯧꯗꯣꯔꯛꯑꯦꯕ ꯑꯗꯨꯗꯒꯤ ꯑꯩꯈꯣꯏꯗ ꯄꯥꯈꯠꯛꯑꯕ
ꯀꯩꯅꯣꯗꯨꯔꯥ ꯍꯥꯏꯁꯦ ꯅꯣꯏ ꯏꯆꯦ ꯅꯣꯏ ꯑꯁꯤ ꯃꯣꯏ ꯃꯈꯥꯗꯪꯒꯤꯆꯦꯗꯣ ꯎꯝ ꯑꯉꯥꯡ ꯅꯨꯄꯤ ꯄꯣꯛꯄꯥ ꯅꯨꯄꯥ ꯄꯣꯛꯄ꯭ꯔꯥ
ꯅꯨꯄꯤꯅꯦꯃꯦ ꯍꯟꯗꯛꯇꯤ ꯅꯨꯄꯤ ꯉꯥꯛꯇꯅꯦꯃꯦ
ꯎꯝ ꯅꯨꯄꯥ ꯄꯣꯛꯆꯔꯗꯤ ꯐꯗꯧꯅꯦ ꯃꯥꯗꯣ ꯆꯍꯤꯁꯨ ꯌꯥꯝꯃꯦ ꯍꯥꯏꯗꯣ
ꯑꯣ ꯃꯥꯒꯤꯗꯤ ꯈꯔ ꯀꯩꯅꯣꯁꯨꯅꯦ ꯐꯥꯏꯕ꯭ꯔꯣꯠ ꯍꯥꯏꯕ꯭ꯔꯣ
ꯎꯝ
ꯑꯗꯨꯁꯨ ꯇꯧꯕꯒꯤ ꯃꯥꯕꯨꯗꯤ ꯍꯣꯏ ꯑꯉꯥꯡꯗꯨꯁꯨ ꯌꯥꯝ ꯀꯩꯅꯣ ꯇꯧꯕꯗꯤ ꯋꯥꯔꯗꯤ ꯑꯣ ꯈꯪꯇ꯭ꯔꯦꯇ
ꯑꯣ
ꯄꯨꯡ ꯇꯔꯥ ꯃꯥꯥꯊꯣꯏꯗ ꯆꯠꯀꯅꯤꯕ ꯅꯪ
ꯑꯧ ꯆꯠꯅꯤꯡꯗꯦꯉꯣ ꯊꯦꯡꯅꯔꯕꯁꯨ
ꯍꯟꯗꯛꯀꯤ ꯃꯣꯏꯒꯤ ꯑꯩꯅ ꯆꯥꯛꯀꯧꯕ ꯆꯠꯂꯨꯕꯗꯨꯗꯤ ꯖꯨꯠ ꯑꯝ ꯆꯥꯕ ꯐꯣꯇꯣ ꯑꯝꯕꯧ ꯌꯥꯎꯗ꯭ꯔꯦ ꯑꯣꯀꯦꯒꯤ ꯑꯩꯁꯦ ꯑꯥꯝꯂꯦꯁ ꯂꯤꯠꯄꯁꯦ ꯌꯥꯝ ꯌꯥꯗꯦꯕ ꯂꯦꯡꯖꯨꯝ ꯁꯨꯞꯄꯒꯤ
ꯊꯥꯔꯛꯑꯣꯗꯅ ꯐꯣꯇꯣ
ꯎꯝ ꯎꯝ ꯀꯥꯏꯅꯝꯗꯣꯁꯦ ꯐꯤ ꯃꯆꯨꯒꯥꯗꯤ ꯑꯩꯅ ꯐꯖꯕ ꯑꯃ ꯋꯥꯏꯕꯅꯦ
ꯑꯧ ꯁꯨꯛꯁꯟꯕꯩ ꯇꯥꯏꯞ ꯇꯧꯋꯦ
ꯎꯝ ꯂꯤꯛꯀꯥꯁꯦ ꯌꯦꯡꯉꯣ ꯑꯩꯅ ꯋꯥꯏꯊꯠꯄꯅꯤ ꯃꯤꯉꯣꯟꯗꯒꯤ
ꯐꯠꯖꯩꯌꯦ ꯐꯖꯩꯌꯦ ꯑꯁꯤ ꯐꯤꯁꯦ ꯃꯝꯖꯟꯕ꯭ꯔꯥ ꯀꯩꯅꯣꯝ ꯇꯧꯋꯦꯅ ꯈꯥꯕ
ꯎꯝ
ꯀꯩꯅꯣ ꯇꯧꯕ ꯍꯣꯏ ꯑꯩꯉꯣꯟꯗ ꯍꯥꯏꯇꯥꯔꯦꯀꯣ ꯏꯔꯨꯗꯤ ꯂꯨꯏꯕꯀꯣ ꯐꯤꯗꯣ ꯑꯗꯨꯗꯨꯒ ꯚꯂꯨꯒ ꯑꯣꯏꯕꯒꯤ ꯈꯔ ꯀꯩꯅꯣ ꯇꯧꯕ ꯑꯩꯉꯣꯟꯗ
ꯁꯤꯁꯦ ꯈ꯭ꯋꯥꯡ ꯐꯤꯒꯦ ꯁꯥꯕꯤꯗꯔꯥ ꯐꯅꯦꯛꯁꯦ
ꯈꯪꯗꯦ ꯃꯨꯀꯥꯅꯦ ꯍꯥꯏꯌꯦ
ꯂꯨꯝꯕꯅꯦ
ꯑꯥ ꯂꯨꯝ ꯑꯩꯁꯦ ꯐꯤ ꯑꯃꯈꯛ ꯀꯣ ꯔꯥꯅꯤꯗꯣ ꯑꯩꯅ ꯀ꯭ꯔꯤꯝꯗꯣ ꯄꯥꯝꯕꯅꯦ ꯃꯨꯁꯟꯗꯧꯔꯥ ꯑꯩꯉꯣꯟꯗ ꯀ꯭ꯔꯤꯝ
ꯈꯪꯗꯦꯕꯣ
ꯅꯤꯇꯥꯒꯤ ꯂꯩꯕꯗꯨꯗꯤ ꯈꯔ ꯑꯗꯨꯒꯨꯝꯕ ꯃꯆꯨꯅꯦꯕꯀꯣ ꯗꯥꯏꯔꯦꯛ ꯃꯥꯟꯅꯕꯗꯤ ꯅꯠꯇꯕ ꯑꯃ ꯕꯇ꯭ꯔ ꯌꯦꯂꯣꯗ ꯈꯔ ꯋꯥꯎꯊꯣꯛꯄꯤꯗꯣ
ꯎꯝ
ꯑꯗꯨ ꯄꯥꯝꯕ ꯑꯩꯅ ꯑꯗꯨꯝꯃꯛ ꯅꯠꯇꯦ ꯅꯤꯇꯥꯏꯁꯨ ꯑꯃ ꯂꯩꯕꯗꯣ ꯃꯥꯅ ꯏꯟꯕꯗꯣ
ꯎꯝ ꯎꯝ
ꯑꯗꯨꯃꯛꯇꯤ ꯅꯠꯇꯦ
ꯅꯪ ꯉꯔꯥꯡ ꯕꯣꯜ ꯌꯦꯡꯕ꯭ꯔꯣ
ꯕꯣꯜ ꯌꯦꯡꯒꯦ ꯇꯧꯔꯒ ꯅꯦꯠ ꯁꯨꯌꯥ ꯌꯥꯗ꯭ꯔꯦ ꯍꯣꯏ ꯂꯣꯏꯕꯕꯧꯗꯤ ꯂꯩ
ꯎꯝ
ꯕꯣꯜꯗꯨ ꯏꯖꯤꯞꯅ ꯆꯠꯂꯛꯄꯗꯒꯤ ꯑꯩꯁꯦ ꯇꯟꯖꯜꯂꯛꯇꯅ
ꯃꯣꯏꯅ ꯉꯝꯃꯦ ꯍꯥꯏꯍꯦ ꯑꯥꯔꯖꯦꯟꯇꯤꯅꯥꯅ ꯉꯝꯃꯦ ꯍꯥꯏꯕꯔꯥ ꯀꯩꯅꯣꯝ ꯍꯥꯏ
ꯑꯧ ꯉꯝꯃꯦ ꯀꯩꯅꯣ ꯇꯧꯋꯦ ꯉꯔꯥꯡꯗꯣ ꯈꯪꯕ꯭ꯔꯥ ꯑꯩꯁꯦ ꯅꯦꯠ ꯌꯥꯗꯕꯅꯤꯅ ꯇꯨꯝꯒꯦꯅ ꯑꯗꯨꯝ ꯇꯨꯝꯕꯗꯣ ꯐꯃꯨꯡ ꯆꯪꯕꯗꯣ ꯑꯗꯨꯗ ꯁꯣꯔꯣꯛꯁꯤꯗ ꯍꯦꯛꯇ ꯑꯥꯔꯖꯦꯟꯇꯤꯅꯥ ꯉꯝꯕꯩ ꯂꯥꯎꯔ ꯂꯥꯎꯔ ꯆꯠꯂꯛꯄꯗꯨꯅꯤꯗꯣ ꯑꯩ ꯈꯪꯉꯤꯅꯤꯅꯦ ꯑꯗꯨꯏ ꯃꯗꯥꯎ ꯂꯩꯕ ꯍꯥꯏꯇꯥꯔꯦ ꯃꯣꯏ ꯇꯤꯝꯗꯨꯁꯨ ꯑꯍꯨꯝ ꯑꯅꯤꯗꯅꯦ ꯌꯦꯡꯉꯣꯗꯅ ꯂꯥꯁ ꯃꯤꯅꯤꯠꯇ ꯆꯜꯂꯦ ꯍꯥꯏꯕ
ꯎꯝ
ꯑꯩꯗꯤ ꯖꯄꯥꯟ ꯑꯩꯗꯤ ꯖꯄꯥꯟ ꯁꯞꯄꯣꯔꯠ ꯇꯧꯖꯕꯅꯦ ꯖꯄꯥꯟꯗꯣ ꯂꯩꯍꯧꯕꯗꯨꯗ ꯍꯧꯖꯤꯛ ꯑꯩ ꯅꯣꯔꯋꯦ ꯑꯃꯨꯛ ꯇꯧꯔꯛꯑꯅꯤꯀꯣ
ꯑꯩꯈꯣꯏꯗꯤ ꯈꯪꯗ꯭ꯔꯦ ꯐꯨꯠꯕꯣꯜꯒꯤꯗꯤ ꯀꯩꯃꯇ ꯈꯪꯖꯗ꯭ꯔꯦ
ꯑꯩꯈꯣꯏꯗ ꯑꯩꯈꯣꯏ ꯃꯥꯗꯣ ꯌꯥꯝ ꯄꯥꯝꯃꯦꯕ ꯃꯥ ꯌꯦꯡꯕꯩ ꯈꯣꯏꯗꯥ ꯃꯕꯥꯅꯤ ꯌꯦꯡꯉ ꯁꯨꯝ ꯉꯥꯛꯇꯪ ꯉꯥꯛꯇꯪ ꯂꯩꯗꯣ ꯑꯗꯨꯗ ꯈꯪꯕꯩ ꯋꯥꯅꯤꯗ
ꯎꯝ
ꯁꯤꯁꯨꯕꯨ ꯁꯤꯗ ꯂꯣꯏꯔꯦ ꯑꯗꯣ ꯐꯨꯠꯕꯣꯜ ꯌꯦꯡꯗ꯭ꯔꯁꯨ ꯅꯪ ꯑꯞꯗꯦꯠꯇꯤ ꯈꯪꯉꯝꯒꯅꯤꯗ ꯋꯥꯆꯦ ꯏꯁꯇꯦꯇꯁꯇ
ꯈꯪꯉꯦ ꯍꯣꯏ ꯀꯥꯒ꯭ꯔꯦ ꯈꯣꯠꯈ꯭ꯔꯦ ꯑꯗꯨꯒꯨꯝꯕꯗꯣ
ꯎꯝ ꯌꯦꯟ ꯃꯌꯥꯝꯖꯤꯅ ꯈꯠꯄꯨ ꯈꯠꯅꯕꯅꯦ ꯑꯃꯕꯨ ꯇꯧꯕꯅꯦ ꯒ꯭ꯌꯥꯟ ꯑꯝ ꯇꯥꯗ꯭ꯔꯦ
ꯑꯗꯨꯅꯦ
ꯑꯩꯒꯤ ꯐꯣꯟꯖꯦ ꯑꯅꯧꯕ ꯑꯃ ꯗꯔꯀꯥꯔ ꯑꯣꯏꯔꯛꯄꯒꯤ ꯐꯤꯕꯝ ꯑꯃ ꯎꯕ ꯐꯪꯉꯤꯀꯣ ꯑꯩꯅ
ꯎꯝ
ꯍꯟꯗꯛꯁꯦ ꯌꯥꯗꯦ ꯐꯥꯏꯚ ꯖꯤ ꯑꯣꯏꯗꯕꯗꯣ ꯋꯥꯏ ꯐꯥꯏ ꯇꯠꯂ ꯀꯥꯟꯗ ꯌꯥꯗꯦ ꯍꯥꯏꯕ ꯑꯩ ꯉꯔꯥꯡꯗꯣ ꯋꯥꯏꯐꯥꯏꯗꯣ ꯅꯨꯡꯉꯥꯏꯇꯦꯕꯀꯣ ꯑꯗꯣ ꯐꯣꯔ ꯖꯤꯅꯤꯅ ꯌꯥꯝ ꯍꯦꯟꯅ ꯇꯞꯄꯦꯕ ꯐꯣꯟꯖꯦ ꯅꯦꯠ ꯅꯪ ꯐꯣꯔꯖꯤ ꯅꯠꯇ꯭ꯔꯥ
ꯃꯥꯅꯦ ꯈꯪꯗꯦ ꯑꯩꯒꯤꯁꯨ ꯗꯇꯥꯗ ꯌꯥꯝ ꯅꯨꯡꯉꯥꯏꯇꯦ ꯀꯔꯤꯇꯧꯋꯤꯅꯣ
ꯑꯗꯨ ꯐꯥꯏꯚ ꯖꯤꯅ ꯍꯦꯟꯕꯅꯦꯕ
ꯍꯧꯖꯤꯛ ꯄꯣꯠ ꯀꯛꯄ ꯌꯥꯗꯦ ꯍꯥꯏꯕ
ꯄꯣꯠ ꯀꯛꯄꯣꯗꯣ ꯑꯈꯣꯏ ꯆꯦꯒꯤꯗꯤ ꯉꯔꯥꯡ ꯌꯧꯔꯛꯑꯦ ꯀꯃꯥꯏ ꯇꯧꯋꯤꯅꯣ ꯈꯪꯗꯦ ꯃꯥꯏꯗꯨ ꯁꯤꯑꯣꯗꯤ ꯇꯧꯗꯦ ꯍꯥꯏꯕ ꯑꯩꯒꯤ ꯏꯁꯀꯔꯠꯇꯨ ꯁꯦꯜ ꯇꯧꯒ꯭ꯔꯦ ꯁꯤ ꯑꯣ ꯗꯤ ꯇꯧ
ꯄꯤꯟꯗꯣ ꯌꯥꯗꯦ ꯑꯩꯒꯤꯗꯤ ꯑꯩꯈꯣꯏꯒꯤ ꯄꯤꯟ ꯀꯩꯅꯣꯗꯣ
ꯄꯤꯟꯗꯣ ꯅꯪ ꯄꯣꯠꯇꯣ ꯌꯧꯔꯛꯑꯣꯏ ꯍꯥꯏꯕꯩꯅꯤꯅꯦ ꯀꯛꯄꯕꯨꯗꯤ ꯑꯩꯈꯣꯏꯗꯥꯗ ꯀꯛꯑꯁꯨ ꯌꯥꯏꯕ ꯖꯦꯔꯣ ꯖꯦꯔꯣ ꯋꯥꯟꯗꯤ ꯑꯗꯨꯝ ꯌꯥꯕꯅꯦꯕꯀꯣ ꯑꯅꯝꯕꯔꯒ ꯌꯧꯕꯅꯦꯕ
ꯑꯗꯨ ꯁꯦꯟꯗꯅ ꯑꯃ ꯀꯛꯅꯤꯡꯉꯦ ꯈꯥꯕ
ꯍꯣꯏ ꯑꯗꯨ ꯑꯗꯨꯒꯤꯅꯤ ꯍꯥꯏꯁꯦ ꯑꯗꯩꯗꯤ ꯄ꯭ꯔꯤꯄꯦꯗ ꯇꯧꯊꯣꯛꯑꯒꯅ ꯑꯍꯥꯟꯕ ꯌꯧꯔꯦ ꯍꯥꯏꯕꯀꯣ ꯑꯈꯣꯏꯗꯥꯏꯅ ꯄꯣꯠꯇꯣ ꯅꯣꯏ ꯌꯧꯔꯛꯅꯤꯡꯉꯗꯤ ꯑꯗꯨꯝ ꯄ꯭ꯔꯤꯄꯦꯗ ꯇꯧꯊꯣꯛꯑꯣꯅ ꯍꯥꯏꯕ ꯑꯗꯨ ꯄ꯭ꯔꯤꯄꯦꯗ ꯇꯧꯊꯣꯛꯄ ꯍꯥꯏꯗꯣ ꯑꯩ ꯄꯩꯁꯥꯗꯤ ꯄꯦꯟꯗꯤꯡꯗ ꯑꯅꯤ ꯂꯤꯁꯤꯡ ꯑꯅꯤ ꯍꯦꯟ ꯂꯩꯒ꯭ꯔꯦ ꯑꯗꯨꯗꯤ ꯑꯩ ꯄꯩꯁꯥ ꯂꯩꯇ꯭ꯔꯦꯕ ꯑꯗꯨꯒꯤꯅꯦꯕ
ꯑꯩ ꯍꯧꯖꯤꯛ ꯁꯦꯟꯗꯟ ꯑꯝꯇ ꯂꯩꯇꯦꯕ ꯅꯨꯡꯉꯥꯏꯕ ꯍꯥꯏꯗꯤ ꯀꯝꯐꯣꯔꯇꯦꯕꯜ ꯑꯣꯏꯕꯗꯣ
ꯑꯣ
ꯐꯅꯦꯛ ꯁꯦꯠꯂꯀꯥꯟꯗ
ꯃꯤꯟꯇ꯭ꯔꯒꯤ ꯁꯦꯜ ꯇꯧꯔꯤꯀꯥꯟꯗ ꯂꯩꯍꯧꯔꯗꯤ
ꯁꯦꯜꯅꯦ ꯍꯧꯖꯤꯛ ꯇꯧꯋꯤꯖꯦ
ꯎꯝ ꯑꯖꯤꯌꯣꯗꯅꯦ ꯃꯦꯛꯁꯀꯤꯅꯦꯀꯣ ꯑꯃ ꯌꯥꯎꯋꯦꯕ ꯐꯖꯩꯑꯕꯀꯣ ꯅꯪ ꯑꯩꯅ ꯇꯣꯡꯕ ꯏꯁꯇꯥꯏꯜꯗꯨꯕꯨꯗꯤ ꯑꯣꯏꯅ ꯅꯪ ꯈꯪꯗꯦ ꯄꯝ ꯀꯠꯇ꯭ꯔ ꯄꯝ ꯎꯝ ꯅꯪ ꯅꯪꯒꯤ ꯁꯥꯏꯖꯗꯤ ꯌꯥꯎꯕ ꯌꯥꯏꯑꯕ
ꯊꯦꯡꯅꯔ ꯔꯁꯨ
ꯀꯥꯏꯆꯠꯈ꯭ꯔꯕ ꯁꯤ ꯑꯣ ꯗꯤ ꯑꯝꯇ ꯌꯥꯗꯦ ꯑꯥ
ꯎꯝ ꯀꯣ
ꯎꯝ